ꯇꯥꯕ ꯎꯆꯦ
ꯇꯥꯝꯕ꯭ꯔꯣ
ꯑꯣ ꯇꯥꯏ ꯀꯣꯏꯁꯤꯗꯤ
ꯑꯩ ꯇꯗꯕ꯭ꯔꯥ ꯈꯟꯈ꯭ꯔꯦ ꯇꯃꯤ ꯂꯩꯕ ꯑꯗꯨꯗ
ꯑꯣ ꯑꯩꯅꯁꯨ ꯇꯥꯕ꯭ꯔꯣ ꯇꯥꯔꯒ ꯂꯩꯌꯦ ꯏꯆꯦ ꯐꯖꯕꯤꯁꯦ ꯐꯕꯤ ꯐꯖꯕꯤ
ꯇꯥꯖꯔ ꯇꯥꯖꯔ ꯐꯖ ꯇꯥꯖꯔ
ꯎꯝ
ꯍꯌꯦꯡ ꯍꯌꯦꯡ ꯀꯔꯤꯅꯣ ꯃꯥ ꯁꯦꯝ ꯆꯁꯤꯔꯣ ꯍ ꯌꯦꯡꯁꯨ
ꯔꯤ ꯆꯥꯁꯤꯔꯣ
ꯃꯆꯥꯗꯨꯕꯤꯗ ꯇꯧꯔꯒ ꯈꯪꯗꯦ
ꯑ ꯆꯅꯥꯒꯨꯝꯕ ꯆꯥꯔꯒ ꯑꯣꯛꯁꯥꯒꯨꯝꯕ ꯍꯥꯞꯕꯗꯤ ꯍꯥꯎꯒꯅꯤ
ꯍꯗꯨꯅꯦ ꯑꯁ ꯑꯗꯨꯗꯤ ꯐꯥꯏꯅꯦꯜꯒꯤꯗꯃꯛ ꯊꯝꯖꯈ꯭ꯔꯥ ꯂꯥꯏꯠ ꯑꯣꯏꯕ ꯖꯥꯁꯦ
ꯈꯔ ꯂꯥꯏꯛ ꯑꯣꯏꯕꯣꯏ ꯌꯥꯏꯗꯨꯁꯨ
ꯍꯧꯖꯤꯛꯇꯒꯤ ꯑꯗꯨꯝ ꯆꯥꯔꯗꯤ ꯐꯥꯏꯅꯦꯜꯒꯤꯗꯃꯛꯛꯇ ꯂꯩꯔꯔꯣꯏ
ꯑ ꯐꯣꯏꯅꯔꯒꯤꯗ ꯑꯩꯈꯣꯏ ꯑꯩꯒꯤ ꯐꯦꯚꯣꯔꯥꯏꯠ ꯑꯣꯏꯕ ꯑꯩꯈꯣꯏ ꯁꯤꯔꯝꯅꯗꯤ ꯂꯣꯏꯔꯑ
ꯅꯪꯁꯨ ꯑꯗꯨꯝ ꯌꯥꯕꯗꯨꯕꯣ ꯑꯩꯈꯣꯏꯒꯤ ꯑꯔꯖꯦꯟꯇꯤꯅꯥ ꯭ꯔꯥꯖꯤꯜ ꯌꯥꯝ ꯑ ꯀꯔꯤ ꯍꯌꯦꯡꯒꯤ ꯆꯞꯄꯥꯟꯅꯧꯅꯤ
ꯁꯤꯔꯅꯤ ꯁꯤꯔꯅꯤ ꯑꯗꯨꯃ
ꯑ ꯍꯥꯏꯅꯤꯒ
ꯑꯗꯨꯗ ꯃꯁꯛ ꯐꯖꯕ ꯑꯃ ꯌꯥꯎꯕꯗꯣ ꯑꯩꯒꯤꯅꯦꯉꯣ
ꯌꯥꯔꯣꯏ ꯖꯄꯥꯟꯒꯤꯗꯤ ꯂꯣꯏꯅ ꯌꯥꯎꯗꯣꯏ ꯑꯩꯒꯤ ꯉꯥꯛꯇꯅꯦ ꯅꯪ ꯕ꯭ꯔꯥꯖꯤꯜꯅꯤ ꯍꯥꯏꯗꯥꯏ ꯅꯪꯒꯤ ꯕ꯭ꯔꯥꯖꯤꯜ ꯃꯤ ꯇꯧꯑꯣ ꯅꯠꯇꯦ ꯍꯌꯦꯡꯒꯤꯗ ꯍꯥꯏꯕ
ꯍꯌꯦꯡꯗꯤ ꯕ꯭ꯔꯥꯖꯤꯜꯅꯦ ꯑꯁ ꯏꯪꯕꯥꯅꯤ ꯑꯗꯨꯗꯤ ꯑꯣꯄꯣꯅꯦꯟ ꯂꯩꯔꯦꯅꯦꯍꯥ
ꯄꯅꯤ ꯄꯅꯤꯔ ꯑꯔꯇꯤꯐꯤꯤꯁꯜ ꯃꯃꯁꯨ ꯑꯣ ꯄꯣꯅꯤꯅꯤ ꯑꯩꯒ
ꯎꯝ
ꯁꯤꯁꯦ ꯃꯃꯥꯅ ꯇꯥꯔꯅꯤꯀꯣ ꯏꯕꯥꯅꯤ ꯎꯝ ꯊꯣꯟꯁꯦ ꯅꯨꯡꯉꯥꯏꯔꯝꯃꯤ ꯁꯃ ꯃꯥꯁꯦ ꯃꯥꯇ ꯑꯗꯨꯕ ꯍꯣꯏ ꯃꯃꯥ ꯆꯥꯎꯃꯤ ꯑꯃꯨꯛ ꯁꯥꯎꯗꯅꯀꯣ ꯑꯉꯥꯡ ꯁꯨꯝ ꯌꯦꯡ ꯌꯦꯗꯕꯖꯥꯔ ꯑꯋꯥ ꯃꯁꯥꯕꯤ
ꯃꯃꯥ ꯁꯥꯕꯤꯁꯦ ꯁꯤꯒꯨꯝꯕ ꯒꯨꯝꯕꯁꯦ ꯅꯣꯂꯦꯖꯁꯦ ꯌꯥꯝ ꯂꯩꯌꯦ ꯃꯃꯁꯦ
ꯍꯣꯏꯃ ꯄ꯭ꯔ ꯑꯦꯛꯁꯄꯅꯦꯦꯠ ꯑꯩꯈꯣꯏꯅ ꯈꯪꯗꯕ ꯃꯉꯣꯟꯗ ꯂꯣꯏꯅ ꯍꯥꯡꯕ ꯌꯥꯔ
ꯑꯣꯖꯥꯅꯤ ꯑꯣꯖꯥ
ꯎꯝ ꯑꯣꯖꯥꯔꯦꯡ ꯀꯥꯈ꯭ꯔꯦꯕ ꯃꯥ ꯁꯤꯒꯨꯝꯕꯗ ꯃꯃꯁꯕꯤꯗꯨꯗꯣ ꯍꯌꯦꯡ ꯆꯥꯁꯦ ꯍꯥꯏꯔꯗꯤ ꯌꯥꯔꯛꯀꯅꯤ
ꯍꯣꯏ ꯌꯥꯔꯛꯀꯅꯤ
ꯀꯔꯤꯁꯦ ꯆꯔꯔ
ꯎꯝ ꯆꯧꯕꯗꯤ ꯆꯥꯅꯤꯡꯗ꯭ꯔꯦꯍꯦ ꯑꯩꯗꯤ
ꯁꯨ ꯆꯥꯎ ꯆꯅꯤꯡ
ꯁꯨꯗꯨꯅꯤ ꯃꯍꯍꯥꯟ ꯆꯥꯔꯒ ꯑꯁ ꯌꯦꯟꯉꯥꯡ ꯌꯥꯝꯃꯟꯕꯒꯤ ꯌꯦꯉꯥꯡꯒ ꯊꯥꯎꯗꯣ ꯌꯥꯝꯃꯟꯕꯒꯤ ꯌꯥꯝ ꯂꯦꯝꯃꯦꯕ
ꯎꯝ ꯗꯗꯥꯟꯁꯀꯨꯝꯕꯗꯤ ꯄ ꯄꯥꯝꯗꯦꯕ ꯑꯗꯨꯒꯤ ꯇꯟꯕ ꯑꯗꯨ ꯅꯨꯃꯤꯠꯇꯣ ꯀꯔꯤ ꯆꯥꯁꯤꯔꯛ ꯗꯦ
ꯅꯠꯇ꯭ꯔꯒ ꯕꯣꯏꯂꯔ ꯀꯦꯖꯤ ꯍꯥꯐ ꯂꯧꯔꯒ ꯑꯁ ꯕꯣꯔꯥ ꯁꯦꯝꯃꯨ ꯆꯖꯤꯔꯣꯒ
ꯣꯔꯥ
ꯕꯣꯔꯥ ꯁꯦꯝꯃꯒ ꯆꯥꯊꯛꯁꯤꯔꯣ ꯅꯠꯇ꯭ꯔꯒ
ꯕꯣꯔꯥ ꯍꯥꯏꯕ꯭ꯔꯣ
ꯍꯣꯏ ꯑꯁ ꯉꯧꯅꯤꯡꯉꯥꯏ ꯇꯟꯂꯝꯒꯅꯤ ꯑꯗꯨꯗꯤ ꯃꯔꯥꯝ ꯈꯜꯂꯗꯤ ꯑꯗꯨꯗꯤ ꯇꯧꯗ꯭ꯔꯤꯩ ꯃꯃꯥꯡꯗ ꯇꯧꯒꯗꯕꯅꯦꯕꯀꯣ ꯏꯤꯡꯗꯗꯤꯝꯒꯍꯥꯎꯗꯤꯦꯀꯣ
ꯑꯗꯨꯗꯤ
ꯆꯥꯛꯍꯥꯎ ꯇꯟꯒꯨꯝꯕ ꯁꯦꯝꯃꯒ ꯆꯥꯛ ꯆꯥꯗꯕꯤꯗ ꯀꯥꯏꯅ
ꯆꯍꯥꯛ ꯇꯟꯗꯣ ꯑꯩꯈꯣꯏ ꯌꯥꯝ ꯂꯩꯕ꯭ꯔꯥ ꯈꯪꯗꯦꯅꯦ ꯌꯦꯡꯒꯦ
ꯎꯝ ꯑꯗꯨꯁꯨ ꯌꯥꯏꯕ ꯑꯩꯈꯣꯏꯅ ꯕꯗꯥꯝꯒꯨꯝꯕ ꯂꯧꯔꯒ ꯀꯣ ꯗꯥ ꯃꯔꯨꯗꯣ ꯑꯗꯨꯒꯨꯝꯕ ꯍꯥꯞꯔꯒ
ꯑꯗꯨꯒ ꯑꯥ ꯑꯃ ꯑꯃ ꯁꯥꯕꯤꯗꯤ ꯑꯗꯨꯕ ꯆꯥꯅꯤꯡꯗꯕꯅꯦ
ꯑꯗꯨꯁꯨ ꯄꯤꯀꯤ ꯑꯣꯏꯔꯦ ꯀꯃꯥꯏꯅ ꯇꯧꯁꯤꯅꯣ ꯑꯗꯨꯗꯤ
ꯃꯥꯅ ꯇꯥꯅꯤꯡꯕꯗꯤ ꯏꯁꯄꯥꯏꯁꯤ ꯑꯣꯏꯕꯒꯨꯝꯕ ꯉꯥꯛꯇꯅꯤ ꯑꯗꯨꯒꯕ
ꯅꯠꯇ꯭ꯔꯒ ꯑꯩꯈꯣꯏꯗꯣ ꯃꯤꯃꯤꯗ ꯃꯤꯃꯤꯃꯤ ꯌ ꯍꯣꯏ ꯅꯨꯡꯗꯥꯡ ꯆꯥꯕ ꯌꯥꯗꯦꯕ ꯇꯨꯝꯕ ꯉꯝꯗꯕꯤ ꯑꯌꯨꯛꯇ ꯀꯣꯛ ꯉꯥꯎꯋꯕ ꯐꯥꯏꯕ ꯎꯕꯗꯣ ꯌꯥꯗꯤ ꯌꯥꯏ ꯅꯠꯇ꯭ꯔꯒ ꯃꯪꯒꯟꯒꯨꯝꯕ ꯑꯗꯨꯒꯨꯝꯕ ꯆꯆꯥꯄꯣꯠꯀꯨꯝꯕ ꯑꯩꯈꯣꯏꯗ ꯃꯤꯛꯁ ꯇꯧꯔꯒ ꯃꯤꯠꯂ ꯀꯣꯕꯤꯒ ꯀꯣꯠꯂꯒ ꯆꯥꯁꯤꯔꯣ
ꯑꯗꯨꯁꯨ ꯌꯥꯏꯑꯦ ꯃꯤ ꯃꯤ ꯅꯠꯇꯕꯕꯤ ꯉꯥꯛꯇꯅꯀꯣ ꯃꯒꯟ ꯄ ꯀꯍꯤꯔ
ꯂꯩꯌꯦꯅꯅꯥ ꯄꯟꯗ ꯄ ꯇꯥꯛꯇꯥꯒꯨꯝꯕ ꯑꯃꯗꯤ ꯑꯇꯣꯞꯄ ꯍꯣꯏ ꯎꯝ ꯎꯝ ꯌꯥꯔꯦ ꯌꯥꯔꯦ ꯑꯩꯈꯣꯏ ꯑꯍꯨꯝ ꯑꯩꯈꯣꯏ ꯃꯔꯤ ꯑꯩꯈꯣꯏ ꯃꯔꯤ ꯌꯥꯏ ꯌꯥꯏ
ꯆꯥꯉꯥꯒ ꯊꯛꯄ
ꯍꯣꯏ ꯍꯣꯏ ꯑꯗꯨꯅ ꯑꯗꯨꯝ ꯍꯥꯎꯈ꯭ꯔꯅꯤ ꯑꯩꯩꯅ ꯆꯥꯛ ꯂꯥꯝꯕꯒꯨꯝ ꯇꯧꯒꯦ ꯑꯗꯨ
ꯒꯃꯦ ꯍꯥ ꯎ ꯌꯥꯏ ꯌꯥꯏ ꯀꯥꯏꯗꯦ
ꯅ ꯍꯦꯚ ꯆꯥꯛꯀꯨꯝꯕ ꯅꯗꯁꯀꯨꯝꯕ ꯆꯥꯒꯗꯧꯕꯕꯨꯗꯤꯀꯣ
ꯍꯣꯏ ꯍꯣꯏ ꯍꯣꯏ ꯑꯗꯨꯅꯦ ꯑꯗꯨ ꯆꯥꯅ ꯊꯥꯦ
ꯃꯔꯣꯛꯀꯔꯥ ꯁꯥꯔꯗꯤ ꯆ ꯆꯤꯛꯇ ꯀꯣꯅꯔꯗ ꯌꯥꯎꯈ꯭ꯔꯁꯨ
ꯌꯥꯏꯦ ꯁꯨ ꯍꯧꯖꯤꯛ ꯌꯥꯎꯍꯜꯂꯒ ꯑꯗꯨ ꯏꯚꯤꯅꯤꯡꯒꯤꯗꯣ ꯀꯩꯅꯣꯗꯣ ꯆꯥꯔꯣꯏꯗꯕ ꯆꯥꯛꯇꯣ ꯥꯡ ꯄꯨꯡ ꯇꯔꯥ ꯃꯈꯥꯏ ꯍꯥꯏꯗꯤ ꯉꯊꯗꯅꯀꯣ ꯍ ꯌꯦꯡꯗꯤ ꯍꯥꯞꯀꯨꯝꯕꯗ ꯇꯥꯕ ꯆꯞ ꯆꯥꯔꯦ
ꯎꯝ ꯅꯪ ꯆꯉꯥꯡꯗꯣ ꯆꯤꯅꯤꯨꯝꯕ ꯍꯅꯕ꯭ꯔꯥ ꯊꯨꯝꯕ ꯊꯛꯄ ꯃꯥꯜꯂꯂꯗꯦꯀꯣ
ꯊꯨꯝꯕꯁꯨ ꯊꯛꯇꯦ
ꯑꯣ ꯑꯇꯦꯛ ꯃꯈꯥꯗ ꯂꯩꯕꯗꯣ ꯑꯃꯜꯗꯣ
ꯎꯝ
ꯑꯗꯨꯗꯣ ꯀꯃꯍꯥꯏꯅ ꯇꯣꯟꯁꯤꯔꯣ ꯅꯤꯡꯧꯗ
ꯑ꯭ꯔ ꯆꯥꯎꯃꯤꯠꯇ
ꯑꯣ ꯈꯔ ꯆꯥꯎꯤꯗꯣ ꯑꯣꯏꯈ꯭ꯔꯦ ꯁꯤ ꯑꯗꯨꯗꯤ
ꯑꯥ
ꯍꯧꯖꯤꯛ ꯆꯥꯎꯕꯤꯗꯣ
ꯑꯝ
ꯃꯥꯗꯤ ꯃꯥꯒ ꯑꯩꯗꯤ ꯆꯥ ꯊꯛꯄ ꯃꯥꯟꯅꯕꯅꯤ ꯃꯥꯁꯨ ꯑꯆꯝꯕ ꯑꯗꯨꯝ ꯍꯩꯅꯅꯕ ꯃꯥꯟꯖꯀꯣ ꯊꯛꯄꯅꯤ ꯃꯥꯁꯨ ꯊꯨꯝꯕ ꯌꯥꯝ ꯊꯛꯇꯕꯅꯤ
ꯌꯥꯝ ꯊꯛꯇꯦ ꯃꯥꯁꯨ ꯅ ꯑꯣꯏꯕꯅꯤꯅꯀꯣ ꯁꯨꯒꯔꯗꯣ ꯌꯥꯝ ꯊꯛꯇꯕꯅ ꯐꯩꯗ ꯁꯨꯒꯔꯗꯨ ꯏꯁꯀꯤꯟꯁꯨ ꯐꯠꯇꯦ ꯍꯥꯏꯕꯅꯦ
ꯍꯣꯏ ꯑꯩꯩꯅ ꯏꯁꯀꯤꯟꯒ ꯁꯨꯡꯆ ꯆ ꯅꯥꯗꯕ ꯁꯨꯒꯔ ꯍꯦꯛ ꯆꯥꯔꯕ ꯄꯤꯝꯄꯜꯁ ꯑꯣꯔ ꯏꯔꯤꯡ ꯂꯥꯏ ꯍꯥꯏꯕ꯭ꯔꯥ ꯎꯔꯨꯝ ꯂꯥꯏꯗꯣ
ꯀꯣꯐꯤ ꯊꯥꯔꯁꯨ ꯌꯥꯏꯅ ꯀꯣꯐꯤꯁꯨ ꯂꯩ
ꯎꯝ ꯑꯗꯨ ꯏꯁꯀꯤꯟ ꯀꯦꯌꯔꯒꯨꯝꯕꯗꯗꯤ ꯑꯚꯣꯏꯗ ꯇꯧꯕ ꯍꯥꯏꯅꯤ ꯀꯤꯐꯤꯟꯒꯨꯝ ꯕꯒꯗ ꯑꯣꯐꯤꯁꯒꯨꯝꯕꯗ
ꯃꯤ ꯑꯃꯗꯤꯩꯅ
ꯍꯣꯏ ꯑ ꯉꯍꯥꯛ ꯅꯣꯡ ꯑꯦꯗꯚꯥꯟ ꯆꯂꯤꯉꯩꯗꯨ ꯊꯛꯈ꯭ꯔꯒꯀꯣ ꯏꯟꯖꯥꯔꯝ ꯊꯥꯔꯝꯗꯥꯏꯗ ꯈꯔ ꯑꯋꯥꯔꯅ ꯊꯝꯖꯤꯟꯈ꯭ꯔꯕꯣ ꯑꯣ ꯅꯗꯦ ꯏꯝꯐꯥꯜ ꯆꯠꯇ꯭ꯔꯤꯩ ꯃꯃꯥꯡꯗꯅꯤ ꯑꯁꯤꯗꯤ ꯌꯨꯝꯗ ꯂꯩꯔꯤꯉꯩꯗ ꯏꯖꯎ ꯃ ꯊꯥꯒꯦ ꯇꯧꯋꯤꯅ ꯑꯩꯗꯣ
ꯎꯝ
ꯑꯃ ꯊꯥ ꯑꯣꯚꯔꯅ ꯊꯛꯈ꯭ꯔꯕ꯭ꯔ ꯑꯩꯗꯣꯔꯣ
ꯑꯁ ꯑ ꯊꯥꯔꯗꯤ ꯑꯃ
ꯍꯛꯆꯥꯡꯗꯣ ꯋꯥꯏ ꯋꯥꯏ ꯇꯧꯔꯒ ꯑꯦꯛꯇꯤꯤꯁꯇꯤ ꯑꯣꯏꯕ ꯇꯨꯝꯅꯤꯡꯈ꯭ꯔꯕ ꯑꯗꯨꯕꯨ ꯃꯤꯠꯇꯣ ꯄꯥꯡꯂꯒ ꯂꯩꯕ
ꯑꯣ
ꯀꯟꯁꯦꯟꯇ꯭ꯔꯦꯠ ꯅꯨꯡꯉꯥꯏ ꯑꯗꯨ
ꯑꯩꯗꯤ ꯑꯣꯚꯔꯅ ꯊꯛꯑꯗꯤ ꯑꯩꯒꯤ ꯆꯈꯥꯎꯗꯣ ꯌꯥꯔꯛꯄ ꯃꯇꯝꯅꯦ ꯀꯣꯐꯤꯗ
ꯑꯣ ꯑꯁ ꯑꯩꯁꯨ ꯀꯣ ꯒ꯭ꯔꯤꯟ ꯇꯤꯒꯨꯝꯕ ꯑꯥ ꯕꯣꯇꯜꯗ ꯊ꯭ꯔꯤ ꯍꯟꯗ꯭ꯔꯦꯗ ꯄꯤꯕꯒꯨꯝꯕꯗꯣ
ꯑꯥ
ꯇꯧꯔꯒ ꯊꯝꯃꯔꯒ ꯑꯩ ꯋꯥꯈꯜꯅꯦꯦꯕ ꯑꯗꯨꯝ ꯆꯥꯛꯆꯥꯥꯕ ꯂꯣꯏꯕ ꯈꯨꯗꯤꯤꯡ ꯊꯛꯄ
ꯊꯛꯄ ꯌꯥꯏꯦ ꯀꯩꯅꯣ ꯁꯨꯃꯥꯏꯅ ꯄꯦꯛꯀꯤꯗꯣ ꯭ꯂꯥꯁ ꯭ꯂꯥꯁ ꯀꯩꯅꯣ ꯍꯧꯔꯒ ꯊꯛꯄꯗ ꯑꯗꯨ ꯍꯋꯦ ꯑꯗꯨꯒꯒꯨꯝꯗꯣ
ꯊꯝꯍꯅꯤꯡꯉꯤ
ꯃꯤꯁꯥꯡꯒꯨꯝꯕꯗꯁꯨ ꯌꯥꯝ ꯂꯩꯕꯅꯦ ꯇ ꯐꯤꯞꯇꯤ ꯊ꯭ꯔꯤ ꯍꯟꯗ꯭ꯔꯦꯠ ꯇꯨ ꯑꯩꯠꯇꯤꯒꯨꯝꯕ ꯄꯤꯌꯨꯅꯣ
ꯎꯝ ꯑꯁꯤꯟꯕꯗꯣ
ꯁꯤꯁꯤꯡꯖ
ꯎꯝ ꯁꯤꯟꯕꯁꯨ ꯊꯛꯅꯤꯡꯉꯤ ꯍꯥꯏ
ꯎꯝ ꯂꯤꯃꯟ ꯍꯁꯨ ꯂꯥꯛꯑꯦꯕ ꯑꯗꯨꯗꯤ ꯂꯤꯃꯟ ꯍꯅꯤꯒꯨꯝꯕ ꯑ ꯍꯣꯏ ꯇꯨꯃꯅꯗꯤꯦꯁꯇꯣ ꯑꯗꯨꯝ ꯊꯁꯨ ꯐ꯭ꯔꯦꯁ ꯊꯣꯛꯑꯦꯕ ꯑꯗꯨ ꯑꯩ ꯌꯥꯝ ꯌꯥꯔꯛꯄꯁꯨ ꯑꯩ ꯃꯣꯏꯅ ꯆꯥꯏ ꯅꯨꯡ ꯇꯨꯝꯕ ꯉꯝꯗꯕꯒꯨꯝꯗꯣ ꯌꯥꯝ ꯐꯖꯩꯌꯦ ꯒ꯭ꯔꯤꯟ ꯇꯤ ꯊꯗꯣ ꯇꯦꯛ ꯖꯔ ꯆꯕ ꯅꯃꯥꯈꯣꯏꯗꯤ ꯇꯨꯝꯈ꯭ꯔꯕ꯭ꯔꯣ
ꯇꯨꯝꯗꯦ ꯃꯈꯥ ꯇ ꯆꯥꯛ ꯆꯥꯔꯒ ꯂꯩꯌꯦ ꯃꯣꯏ
ꯑꯦ ꯅꯃ ꯌꯥꯝ ꯉꯥꯡꯅꯅꯕꯒꯨꯝ ꯇꯧꯔ ꯃꯈꯣꯟ ꯇꯥꯗ꯭ꯔꯩ ꯍꯟꯗꯛꯦ
ꯑꯩꯃꯗ ꯈꯔ ꯂꯥꯞꯅ ꯂꯩꯕ ꯑꯗꯨꯠꯇꯗꯤ ꯃꯈꯣꯟꯁꯦꯀꯣ ꯄꯨꯔꯥ ꯏꯀꯣ ꯆꯠꯂꯄꯅꯤ ꯃꯥꯏ ꯃꯈꯣꯟ ꯀꯛꯇ
ꯅ ꯃꯥꯅ ꯌꯥꯝ ꯋꯥꯔꯤ ꯁꯥꯕ ꯍꯥꯏꯌꯦꯀꯣ
ꯍꯣꯏ ꯃꯈꯣꯏ ꯋꯥꯔꯤ ꯁꯥꯒꯟꯕ ꯃꯤꯈꯣꯏꯁꯦ ꯀꯣ
ꯎꯝ
ꯇꯩꯅꯂꯣ ꯅꯥꯕꯅꯤ ꯃꯣꯏ
ꯑꯣ ꯉꯥꯡꯗ꯭ꯔꯕꯅꯤꯅ ꯃꯣꯏꯒꯤ ꯑ ꯋꯥ ꯈꯟꯗꯤꯔꯎꯟ ꯍꯇ ꯇ ꯋꯥꯈꯜ ꯇꯅ ꯂꯩꯕꯒꯤ ꯑꯣꯏꯔꯝꯝꯃꯤ
ꯅꯥꯕ ꯍꯥꯏꯕꯅꯤ ꯂꯥꯏ ꯑꯌꯨꯛꯇꯀꯣ ꯃꯤ ꯑꯇꯣꯞꯄ ꯃꯥꯜꯂꯦꯕ ꯃꯊꯪꯗ ꯂꯩꯔꯗꯤ ꯑ ꯒ꯭ꯔꯝꯕꯜ ꯇꯧꯕ ꯍꯧꯔꯣꯏꯅꯤ ꯌꯩꯕ ꯍꯧꯈ꯭ꯔꯅꯤ ꯃꯊꯤ ꯄꯔꯥꯝ
ꯋꯥꯔꯤ ꯁꯥꯅꯤꯡꯉꯥꯏ ꯂꯩꯇꯕꯅꯤꯅ
ꯎꯝ ꯑꯗꯨ ꯑꯌꯨꯛꯇ ꯃꯊꯟꯗ ꯃꯊꯟꯗ ꯑꯌꯨꯛ ꯉ ꯇꯅ ꯍꯧꯈ꯭ꯔꯥ ꯆꯥꯛꯀꯨꯝꯕ ꯊꯣꯡꯉꯗꯤ ꯀꯔꯤ ꯀꯔꯤꯔ ꯑꯣꯛ ꯆꯥꯈꯣ ꯌꯦꯟ ꯆꯥꯈꯣ ꯍꯨꯏ ꯆꯥꯛ ꯍꯨꯏ ꯆꯥꯛꯄꯁꯤ ꯏꯟ ꯆꯥꯛꯈꯣꯏ ꯄꯤꯗꯕꯅꯤ ꯑꯗꯨꯕꯨ ꯑꯗꯨꯝ ꯋꯥꯉꯥꯡ ꯃꯗ ꯌꯥꯎꯔꯅꯤ ꯑꯗꯨꯒ ꯑꯦꯛꯖꯥꯝꯄꯜ ꯑꯌꯨꯛꯇ ꯃꯤ ꯑꯃꯒꯨꯝꯕ ꯑꯗꯨꯝ ꯂꯥꯛꯑꯦ ꯍꯥꯏꯈ꯭ꯔꯁꯦꯕ ꯑꯗꯨ ꯑꯣꯏꯏꯗꯤ ꯑꯗꯨꯝ ꯋꯥꯔꯤ ꯁꯥꯔꯒ ꯀꯥꯎꯈ꯭ꯔꯅꯤ
ꯑ
ꯉꯥꯡꯅꯤꯉꯥꯏ ꯃꯇꯝ ꯂꯩꯇ꯭ꯔꯦꯕ
ꯌꯥꯝ ꯍꯕ ꯋꯥꯅꯤ ꯑꯗꯨꯗꯤ ꯅꯨꯡꯇꯤꯒꯤ ꯃꯤ ꯑꯃꯃ ꯏꯟꯚꯥꯏꯠ ꯇꯧꯕ ꯑꯩꯈ
ꯑꯌꯨꯛꯇ ꯑꯗꯨꯅꯦ
ꯂꯑꯣꯔ
ꯑꯌꯨꯛꯇ ꯂꯥꯛꯄꯤꯌꯣ ꯃꯌꯨꯝꯗ ꯍꯥꯏꯥꯏꯔꯒ
ꯑ ꯅꯠꯇ ꯉꯥꯏꯍꯥꯛ ꯉꯥꯏꯍꯥꯛꯇꯪ ꯉꯥꯛꯄꯤꯌꯣ ꯑꯩ ꯍꯧꯣꯒꯠꯇ꯭ꯔꯤꯉꯩꯗ ꯍꯥꯏꯌꯨ ꯋꯥꯔꯤ ꯁꯥꯒꯟꯕ ꯃꯤꯈꯣꯏꯒ ꯂꯩꯔꯁꯦ ꯅꯨꯡꯉꯥꯏꯕꯅꯦ ꯉꯥꯏꯦ
ꯑꯁ ꯉꯁꯥꯏꯗꯤ ꯅꯥꯕ ꯀꯥꯟꯗꯗꯤ ꯃꯤ ꯃꯈꯨꯟꯁꯨ ꯑꯝꯇꯪ ꯇꯥꯅꯤꯡꯗꯕꯅꯦꯕ ꯀꯣꯛ ꯉꯥꯎꯕꯒꯤꯀꯣ ꯃꯤ ꯂꯥꯡꯝꯕꯗ ꯏꯃꯥ ꯑꯩꯈꯣꯏ ꯉ ꯑꯃ ꯉꯥꯡꯁ ꯑꯗꯨꯝ ꯏꯀꯄ ꯆꯠꯂꯦꯕ ꯃꯥꯏ ꯃꯈꯨꯟꯗꯣ
ꯎꯝ
ꯑꯩ ꯇꯨꯃꯥꯡ ꯉꯥꯡꯕꯕꯨ ꯑꯣꯏꯅ ꯂꯥꯎꯈ꯭ꯔꯕꯅꯦ
ꯍꯣꯏ ꯂ ꯑꯃꯀꯥꯟ ꯌꯥꯝ ꯇꯥꯅꯤꯡꯒꯗꯕꯅꯤ ꯃꯤ ꯂꯥꯡꯕꯗꯣ
ꯑꯩ ꯃꯊꯛꯇꯣ ꯂꯩꯕꯗꯣ ꯁꯥꯏꯌꯦꯕ ꯑꯩꯈꯣꯏꯒꯤ ꯃꯊꯛꯇꯣ ꯅꯒꯤ ꯂꯩꯕ ꯉꯝꯗ꯭ꯔꯕ ꯐꯤꯚꯔꯗꯨꯣ ꯃꯅꯨꯡꯗꯗꯨ ꯁꯥꯕ ꯑꯗꯨꯒ ꯂꯩꯕ ꯉꯝꯃꯤ ꯃꯈꯥꯗ ꯀꯨꯝꯕ ꯑꯌꯥꯝꯕꯒꯤꯔꯝꯗ
ꯎꯝ
ꯇꯝꯔꯒꯥꯏ ꯎꯝ ꯏꯄꯥꯁꯤꯅ ꯑꯃꯨꯛ ꯀꯔꯤ ꯇꯧꯒꯦꯔꯥ ꯍꯥꯏꯔꯒ ꯅ꯭ꯌꯨꯁꯇꯣ ꯉꯔꯥꯡ ꯑꯩꯅ ꯗꯥꯎꯟꯂꯣꯠ ꯇꯧꯍꯟꯕꯅꯦꯕ ꯃꯥꯒꯤ ꯅ꯭ꯌꯨꯁꯇꯣ ꯁꯥꯎꯟ ꯐꯨꯜ ꯇꯥꯕ
ꯎꯝ
ꯇꯒꯤ ꯇꯨꯝꯗꯗꯤ ꯐꯥꯕꯅꯦꯕ ꯑꯩꯒꯤ ꯃꯤꯠꯇꯣ ꯀꯨꯏꯅ ꯎꯏꯔꯗꯤ ꯑꯗꯨ ꯁꯤ ꯂꯦꯠꯐꯣꯝꯗ ꯎꯏ ꯅꯥꯔꯤꯉꯩꯗꯗꯤ ꯑꯗꯨꯝ ꯋꯥꯛ ꯀꯨꯝꯕ ꯎꯕ ꯑꯗꯨ ꯇꯧꯕ ꯖꯤꯛ ꯇꯅꯦ ꯇꯟꯅꯤꯡ ꯐꯣꯟ ꯇꯥꯔꯤꯉꯩꯁꯤꯗ ꯅ꯭ꯌꯨꯁ ꯇꯥꯔꯒ ꯂꯩꯈ꯭ꯔꯦ ꯑꯩꯁꯨ ꯅꯌꯨꯁꯦ ꯁꯥꯎꯝ ꯄꯤꯍꯥꯟꯂꯦ ꯑꯣ ꯑꯃꯨꯛꯀ ꯍꯣꯔꯦꯟ ꯀꯟꯍꯜꯂꯝꯒꯅꯤ ꯑꯁ ꯍꯣꯔꯦꯟ ꯏꯃꯥꯅ ꯑꯗꯨ ꯇꯥꯡꯈꯣꯏꯅ ꯑ ꯃꯄꯥꯟ ꯇꯥꯕꯗ ꯂꯣꯃꯤꯅ ꯃꯄꯥꯟꯗ ꯇꯥꯕ ꯑꯩ ꯅꯨꯡꯉꯥꯏꯩꯅ ꯉꯍꯥꯛ ꯂꯨꯝꯃꯦ ꯏꯕ ꯑꯃꯒꯠꯇ
ꯐꯔ ꯀꯗꯣ
ꯎꯝ
ꯍ ꯍꯦꯅ